ꯑꯕꯤ ꯀꯩꯗꯧꯔꯤꯅꯣ
ꯍꯤꯞꯄꯒ ꯍꯤꯞꯄꯒ ꯍꯤꯞꯄꯒ ꯂꯩꯌꯦ ꯀꯩꯗꯧꯔꯅꯤ ꯎ ꯄꯥꯏ ꯂꯩꯇꯦꯅ
ꯋꯥꯗ꯭ꯔꯣ ꯍꯤꯞꯃꯟꯕꯒꯤ
ꯑꯩ ꯍꯤꯞꯄꯁꯨ ꯆꯤꯟꯗꯤ ꯂꯦꯞꯇꯦ ꯍꯩ ꯆꯥꯔꯒ ꯍꯤꯞꯄꯤꯅꯦ
ꯆꯔ ꯁꯖꯤꯅꯤ ꯊ ꯄ ꯌꯥꯅꯤ
ꯍꯣꯏ
ꯅꯩꯔꯦ ꯅꯪꯅ
ꯆꯤꯟꯗꯗꯤ ꯂꯦꯞꯄ ꯌꯥꯗꯦ ꯍꯥꯏꯅ ꯑꯩꯅ ꯆꯤꯟꯗꯗꯤ ꯑꯗꯨꯝ ꯍꯩꯔꯥ ꯀꯩꯅꯣꯝꯃ ꯑꯗꯨꯝ ꯊꯝꯖꯤꯜꯂꯦ ꯑꯁ ꯑꯁꯥꯕ ꯑꯃꯗꯤ ꯆꯠꯅꯤꯡꯉꯦꯕꯣ ꯀꯩ ꯀꯩꯅꯣꯅꯤꯅ ꯃꯔꯨ ꯃꯔꯨ ꯌꯥꯝ ꯆꯥꯎꯕ ꯍꯥꯏꯗꯣ ꯑꯗꯨꯒ ꯌꯣꯠꯁꯤꯟꯕ ꯌꯥꯕꯗꯣ
ꯈꯪꯕ꯭ꯔꯥ
ꯈꯪꯗꯦ
ꯃꯔꯨꯒ ꯌꯥꯎꯔꯒ ꯈꯣꯛꯑꯒ ꯆꯥꯕꯗꯣ
ꯃꯔꯨ ꯌꯥꯕ ꯈꯣ ꯆꯥꯕꯉ
ꯃꯔꯨꯗꯣ ꯑꯦ ꯑꯥ ꯍꯩꯗꯣ ꯈꯛꯣꯇꯣꯛꯄ ꯀꯥꯟꯗ ꯁꯦꯠꯇꯣ ꯃꯔꯤ ꯂꯩꯕꯅꯦꯕ ꯁꯦꯠ ꯃꯔꯤꯔꯒ ꯃꯔꯨꯗꯨꯣ ꯑꯗꯨꯝ ꯌꯣꯠꯁꯤꯜꯂꯦꯕ
ꯁꯤꯟ꯭ꯕꯔꯥ
ꯁꯤꯟꯗꯦ ꯁꯤꯟꯕꯁꯨ ꯌꯥꯎ ꯁꯤꯟꯅꯕꯁꯨ ꯌꯥꯎ
ꯎꯝ
ꯒꯤ ꯍꯩꯅꯦ ꯃꯇꯝꯒꯤ ꯍꯩꯁꯨ ꯈꯪꯉꯝ ꯃꯣꯏꯅꯤ ꯅꯪꯁꯨ
ꯑꯁ ꯃꯇꯝꯒꯤ ꯍꯩꯒ ꯈꯪꯗ꯭ꯔꯦ ꯑꯩꯈꯣꯏꯗꯤ
ꯃꯇꯝꯗꯨ ꯂꯩꯇ꯭ꯔꯦ ꯍꯥꯏꯕꯗꯨꯣ
ꯑ ꯃꯝꯒ ꯆꯗ꯭ꯔꯦ ꯑꯩ ꯄꯨꯟꯁꯤ ꯇꯣꯉꯥꯥꯟ ꯂꯩꯕ ꯑꯦꯂꯤꯌꯥꯂꯤꯌꯥꯟꯒ ꯃꯥꯟꯅꯕꯅꯦ
ꯎꯝ ꯅꯣꯡꯃꯨ ꯇꯥꯔꯦꯗꯣ ꯅꯨꯡꯉꯥꯏꯔꯦ
ꯏꯁ ꯐꯔꯦꯅꯦ ꯅꯣꯏꯗꯤ ꯅꯣꯡ ꯇꯥꯔ ꯂꯩꯕ ꯅꯣꯏ ꯗꯤ ꯅꯣꯡ ꯀꯂꯑꯗꯤ
ꯅꯨꯡ ꯇꯥꯛꯑꯣ ꯌꯥꯗꯦ ꯍꯥꯏꯕꯗꯨꯔꯣ
ꯅꯣꯡ ꯅꯠꯇ꯭ꯔꯦ
ꯑ
ꯀꯩ ꯍꯥꯏꯗꯣꯏꯅꯣ ꯃꯩ ꯃꯩ ꯑꯣꯏꯅ ꯇꯥꯑ ꯂꯩꯔꯦ
ꯑꯁ ꯎꯁꯤ ꯌꯦ ꯀꯣ
ꯀꯃꯜꯁꯨ ꯁꯥꯕ
ꯎꯝ ꯑꯗꯨꯅꯦ
ꯍꯥꯥ ꯈꯟ꯭ꯔꯦ ꯈꯟ꯭ꯔꯦ
ꯅꯣꯏ ꯅꯣꯡ ꯇꯥꯑꯣ ꯌꯥꯗꯦ ꯇꯥꯗꯕ꯭ꯔꯣ
ꯇꯥꯗꯦ ꯉꯔꯥꯡꯗꯣ ꯀꯩꯅꯣꯝꯗ ꯌꯦꯡꯉꯀꯥꯟꯗꯗꯤ ꯅꯣꯡ ꯂꯩꯔꯦꯕꯀꯣ
ꯑꯣ ꯈꯪꯉꯦ ꯈꯪꯉꯦ ꯅꯣꯏ ꯅꯣꯏ ꯑꯥꯗ ꯅꯣꯡ ꯂꯩꯔꯤꯗ ꯑꯩꯈꯣꯏ ꯇꯥꯅꯤꯡꯉꯥꯏ ꯂꯩꯕ ꯑꯣꯏꯔꯝꯅꯤ
ꯅꯣꯡ ꯂꯩꯌꯦꯕꯀꯣ ꯑꯗꯨꯗꯤ ꯅꯣꯡ ꯆꯨꯗ꯭ꯔꯦ ꯑꯃꯨꯛ ꯉꯔꯥꯡꯗꯣ ꯑ ꯎ꯭ꯔꯨꯟꯒꯤ ꯅꯨꯡꯁꯤꯠ ꯃꯌꯥꯝ ꯁꯤꯜꯂꯛꯄꯅꯦꯕꯀꯣ
ꯑ
ꯑꯗꯨꯒꯤ ꯑꯃꯨꯛ ꯆꯗ꯭ꯔꯦ ꯆꯨꯗ꯭ꯔꯦ ꯑꯗꯨꯒ ꯑꯃꯨꯛ ꯑ ꯃꯊꯪ ꯊꯥ ꯍꯦꯛ ꯍꯧꯕꯅ ꯅꯣꯡ ꯑꯃꯨꯛ ꯂꯩꯕꯅꯦꯕꯀꯣ ꯑꯗꯣ ꯉꯁꯤꯁꯦ ꯑꯃꯨꯛ ꯅꯨꯃꯤꯠ ꯑꯃ ꯀꯩꯅꯣꯝ ꯇꯧꯈ꯭ꯔꯕꯅꯦꯕ ꯍꯦꯛ ꯊꯣꯛꯄ ꯅꯨꯃꯤꯠꯇꯣ ꯑꯃꯨꯛ ꯂꯩꯇ꯭ꯔꯦ ꯒ꯭ꯌꯥꯟ ꯃꯥꯟ ꯇꯥꯗꯦ ꯃꯣꯏꯒꯤꯁꯦ ꯅꯨꯃꯤꯠ ꯑꯅꯤ ꯑꯍꯨꯝꯗꯤ ꯅꯣꯡ ꯂꯩꯕꯅꯤ ꯃꯀꯣꯛ ꯌꯦꯡꯉꯀꯥꯟꯗ ꯑꯗꯣ ꯍꯟꯗꯪ ꯑꯃꯨꯛ ꯂꯩꯔꯝꯗ꯭ꯔꯦ ꯐꯪꯗ꯭ꯔꯦ ꯃꯆꯤꯟ ꯊꯤꯕꯩꯅ ꯒ꯭ꯌꯥꯃꯥ ꯇꯥꯗ꯭ꯔꯦ
ꯆꯜꯂꯦꯗ ꯅꯣꯡꯁꯨ ꯀꯩꯅꯣꯅꯦꯗ ꯎꯝ ꯑꯗꯨ ꯅꯣꯡ ꯇꯥꯔꯗꯤ ꯈꯔꯗꯤ ꯏꯪꯉꯅꯤ ꯅꯣꯏꯁꯨ
ꯍꯣꯏ ꯅꯣꯡꯇꯔꯗꯤ ꯈꯔꯕꯣꯛ ꯏꯪꯉꯦ ꯑ ꯅꯣꯡ ꯇꯗ ꯏꯅꯦ ꯅꯣꯡ ꯇꯁꯤꯁꯨ ꯈꯤꯇꯪꯗꯤ ꯁꯥꯏꯗ ꯑꯗꯨ ꯑꯣꯏꯔꯁꯨ ꯁꯕꯗꯤꯅꯅꯅꯨꯡꯉꯥꯏꯅꯤꯗ ꯑꯁ ꯌꯥꯝꯃꯈꯖꯅꯤꯦ
ꯑꯁꯦꯡꯕ ꯑꯩꯗꯤ ꯂꯩꯕ ꯍꯩꯗꯤ ꯍꯩꯗꯧ ꯃꯥꯟꯗꯦ ꯏꯃꯥꯟꯅꯕꯤꯗꯨꯗ
ꯎꯝ ꯍꯣꯏ
ꯏꯃꯥꯟꯅꯕꯤ ꯅꯪꯗꯤ ꯀꯔꯤ ꯃꯊꯦꯜ ꯇꯧꯔꯒꯦ
ꯑꯁ ꯉꯁꯤꯗꯤ ꯆꯥꯛ ꯉꯧꯔꯒ ꯆꯥꯕꯅꯦꯕ ꯆꯝ ꯆ ꯎ ꯐꯝ ꯐꯝ ꯐꯝꯂꯤꯒ ꯊꯥꯎ ꯌꯥꯝꯇꯪꯍꯟꯈꯤꯕ ꯃ ꯌꯦꯡ ꯂꯣꯏꯔꯦ
ꯑꯩꯁꯨ ꯌꯦꯔꯨꯝ ꯉꯧꯔ ꯆꯥꯁꯤꯔꯥ ꯈꯪꯗꯦ
ꯌꯦꯔꯨꯝ ꯊꯨꯝꯅ ꯃꯍꯥꯎ ꯂꯩꯇ꯭ꯔꯕꯅꯦ ꯌꯦꯔꯨꯝ ꯆꯥꯃꯟꯈꯤꯕꯒꯤ
ꯍꯣꯏ ꯆꯃꯟꯈ꯭ꯔꯗꯤ ꯃꯍꯥꯎꯗꯤ ꯈꯪꯗꯕꯅꯦ
ꯍ ꯍꯔꯣ ꯅꯠꯇ꯭ꯔꯗꯤ ꯑꯇꯣꯞꯄ ꯁꯨ ꯂꯩꯇꯦꯕꯀꯣ ꯌꯦꯔꯝꯗꯤꯟ ꯆꯥꯛ ꯀꯅꯝꯅꯗꯤ ꯎ ꯉꯔꯒ ꯑꯗꯨꯝ ꯆꯥꯕ ꯌꯥꯏꯅ
ꯑꯣ
ꯑꯗꯨ ꯅꯠꯇ꯭ꯔꯗꯤ ꯑꯃꯨꯛ ꯄꯥꯝꯗꯕ
ꯍꯥꯏꯗꯧꯗꯤ ꯌꯥꯝ ꯆꯨꯝꯕ ꯌꯦꯔꯨꯝꯗꯤ ꯍꯥꯏꯕꯣ ꯍꯥꯏꯔꯒ ꯆꯥꯛ ꯌꯦꯔꯨꯝꯒ ꯁꯥꯒꯨꯝꯕꯒꯗꯤ ꯆꯥꯕ ꯌꯥꯗꯕꯅꯦ ꯌꯦꯔꯨꯝ ꯃꯍꯥꯎ ꯂꯩꯔꯗꯕꯅꯦ
ꯎꯝ ꯔꯣꯝꯇꯪ ꯑꯣꯏꯔꯁꯨꯨꯝ ꯂꯩꯈ꯭ꯔꯕꯅꯤ ꯃꯍ ꯁꯤ ꯑꯩꯅꯤ ꯃꯌꯥꯝ ꯆꯥꯈ꯭ꯔꯕꯅꯦ ꯃꯥꯝꯃꯤ ꯌꯦꯔꯨꯝꯁꯦ ꯑꯗꯨꯒꯤ
ꯅꯪꯗꯤ ꯀꯩꯅꯣ ꯌꯥꯝ ꯌꯥꯝ ꯂꯩꯔꯦ ꯊꯝꯃꯣ ꯑꯗꯨꯁꯨ ꯁꯥ ꯌꯦꯔꯨꯝꯗꯣ
ꯑꯩ ꯁꯥꯕꯅꯤꯅꯨꯀꯣ ꯄꯨꯝꯗꯤꯩ ꯇꯧꯋꯦ
ꯑ
ꯏꯪꯕ ꯏꯪꯍꯟꯅꯤꯡꯉꯥꯏ ꯂꯩꯕꯗꯣ ꯑꯃ ꯑꯗꯨꯗ ꯊꯝꯅꯤꯡꯉꯥꯏꯁꯨ ꯌꯥꯝ ꯄꯤꯛꯅꯤꯅ ꯏꯁꯤꯡ ꯀꯩꯀꯥꯁꯨ ꯊꯝꯅꯤꯡꯉꯦ ꯑꯗꯨ ꯑꯣꯏꯕꯒꯤ ꯏꯁꯤꯡ ꯀꯩꯀꯥ ꯊꯝꯃꯗꯤ ꯑꯗꯨ ꯁꯝꯐꯝ ꯂꯩꯇ꯭ꯔꯦꯕ
ꯍꯣꯏꯅꯦ
ꯑꯗꯨꯗꯒꯤ ꯍꯪꯗꯅꯦꯦ
ꯁꯔꯦꯗꯤ ꯎ ꯄꯥꯏ ꯂꯩꯇ ꯍꯦ ꯁꯦꯡꯕ
ꯑꯩ ꯑꯗꯤ ꯌꯥꯝ ꯀꯞꯅꯤꯡꯅꯤꯀꯣ ꯉꯔꯥꯡꯁꯨ ꯀꯞꯅꯤꯡꯃꯟꯕ ꯒꯤ ꯑꯩꯁꯦ ꯑꯃꯨꯛꯁꯨ ꯋꯥꯕ꯭ꯔꯥ ꯑꯩ ꯃꯊꯪꯗ ꯈꯔ ꯆꯠꯂꯦ ꯑꯗꯨꯁꯨ ꯅꯨꯡꯁꯤꯠ ꯏꯪꯄ ꯂꯥꯛꯇꯦ ꯑꯗꯨ ꯑꯃꯨꯛ ꯀꯨꯝꯃꯦ ꯌꯥꯝ ꯀꯥꯞꯅꯤꯡꯈ꯭ꯔꯖꯠꯅꯤ ꯅꯪ ꯈꯪꯗꯗꯏꯅꯦ
ꯃꯣꯏ ꯃꯍꯧꯁꯥ ꯂꯩꯕꯁꯤꯡꯗꯤ ꯑꯗꯨꯝ ꯏ ꯅꯪ ꯀꯩꯅꯣꯗꯣ ꯑꯦꯁꯤꯗꯣ
ꯎꯝ
ꯀꯩꯅꯣ ꯇꯧꯔꯗꯤ ꯐꯖꯅꯦ ꯏꯌꯥꯝꯕ ꯑꯩꯈꯣꯏ ꯂꯩꯕꯗꯣ ꯑꯦꯁꯤꯗꯣ ꯔꯦꯟ ꯇꯧꯕꯅꯦ ꯍꯥꯏꯕꯒꯨꯝ ꯇꯧꯕꯅꯦꯕ
ꯅꯉꯩꯅ ꯇꯧꯔꯁꯨꯀꯣ ꯑꯩꯗꯤ ꯊꯝꯐꯝ ꯑꯩ ꯍꯥꯏꯕꯗꯣ
ꯍ ꯍꯣꯏ ꯑꯦꯈ
ꯊꯝꯐꯝ ꯂꯩꯕꯀꯣ
ꯑ
ꯑꯗꯨꯒꯤꯅꯦ ꯈꯔ ꯇꯥꯔꯁꯦ ꯍꯧꯖꯤꯛ ꯊꯝꯃꯗꯤ ꯀꯥꯗ ꯊꯝꯅꯤꯡꯉꯤꯅꯤꯅ ꯎ ꯆꯥꯛ ꯊꯣꯡꯐꯝꯅꯗꯤ ꯀꯅꯥꯗ ꯑꯗꯨꯅ
ꯍꯣꯏꯅꯦ
ꯑꯗꯨꯗꯤ ꯑꯗꯣ ꯊꯥꯗ ꯀꯌꯥ ꯀꯌꯥ ꯄꯤ ꯍꯥꯏꯕ꯭ꯔꯣ ꯃꯣꯏꯕꯨꯣ
ꯃꯣꯏꯅ ꯔꯦꯟ ꯇꯧꯕꯗꯣ ꯂꯤꯁꯤꯡ ꯑꯃꯅꯦ ꯍꯥꯏꯒꯨꯝ ꯇꯧꯋꯦ
ꯍꯗ
ꯍꯣꯏ ꯅꯪꯅ ꯊꯥꯟꯒꯦ ꯊꯥꯟꯕꯗ ꯆꯥꯃꯉꯥꯃꯨꯛ ꯊꯥ ꯍꯥꯏꯗꯤ ꯃꯣꯏꯁꯨ ꯅꯨꯡꯗꯥꯡ ꯅꯨꯡꯊꯤꯟꯗꯗꯤ ꯁꯤꯖꯤꯟꯅꯗꯦꯕ
ꯇ ꯃꯩ ꯌꯥꯝ ꯆꯥꯏ ꯍꯥꯏꯕꯅꯦꯕꯀꯣ
ꯆꯥꯕꯅꯦ ꯑꯩꯗꯤ ꯐꯖꯅ ꯄꯥꯏꯒꯦ
ꯑꯗꯨ ꯇꯨꯝꯕ ꯃꯇꯝꯗ ꯈꯛ ꯄꯥꯏꯕ ꯃꯣꯏꯗꯣ
ꯑꯣ
ꯍꯥꯏꯕꯗꯤ ꯇꯨꯝꯃꯝꯗꯅ ꯄꯥꯏꯗꯤ ꯌꯥꯔꯦꯅ
ꯍꯣꯏ ꯌꯥꯏꯑꯦ ꯑꯗꯣ ꯇꯨꯝꯕꯁꯨꯀꯣ ꯁꯥꯕꯅꯤꯅꯅꯀꯣ ꯇꯨꯝꯕ ꯃꯇꯝꯇꯪ ꯑꯣꯏꯗ꯭ꯔꯦ ꯍꯥꯥꯕꯅ ꯀꯩ ꯀꯩ ꯎꯔ ꯂꯩ ꯃꯍꯥꯎꯗꯣ ꯈꯪꯈ꯭ꯔꯗꯤ ꯑꯗꯨꯝ ꯄꯥꯏꯅꯤꯡꯉꯒꯅꯦꯕ
ꯅꯣꯏ ꯅꯍꯥꯟ ꯅꯃꯥꯟꯅꯕꯤ ꯑꯅꯤ ꯑꯍꯨꯝꯒ ꯂꯩꯃꯤꯟꯅꯕꯗꯣ ꯁꯤꯖꯤꯟꯅꯕ ꯅꯠꯇ꯭ꯔꯣ
ꯁꯤꯖꯤꯟꯅꯩꯌꯦ ꯑꯗꯨꯁꯨ ꯃꯌꯥꯝ ꯊꯥꯡꯒꯦ ꯇꯧꯔꯀꯣ ꯑꯁ ꯀꯩꯅꯣ ꯃꯩꯒꯤ ꯐꯥꯎ ꯂꯤꯁꯤꯡ ꯑꯍꯨꯝ ꯇꯥꯕꯅꯤꯅꯦ
ꯊꯥꯒꯦ
ꯍꯣꯏ
ꯑꯁ ꯊꯥꯒꯤ ꯂꯤꯁꯤꯡ ꯑꯍꯨꯝ ꯇꯥꯕ
ꯍꯣꯏ ꯃꯣꯏꯗꯣ ꯈꯔ ꯌꯥꯝ ꯂꯧꯕꯀꯣ ꯃꯩꯒꯤꯗ ꯑꯃ ꯑꯃꯗ ꯂꯨꯄꯥ ꯇꯔꯥꯒꯨꯝꯕ ꯂꯨꯄꯥ ꯃꯉꯥꯒꯨꯝꯕ ꯂꯩꯗꯅ
ꯍꯣꯏ
ꯍꯥꯏ ꯌꯥꯝꯅ ꯂꯧꯕ ꯍꯥꯏꯇꯥꯔꯦꯀꯣ ꯑꯗꯨꯒꯤ ꯑ
ꯑꯣ ꯇꯥꯕ꯭ꯔꯣ
ꯇꯥꯏꯌꯦ ꯇꯥꯗ꯭ꯔꯣ
ꯑꯩꯅ ꯌꯥꯝꯅ ꯂꯧꯕ ꯑꯣꯏꯔꯝꯅꯤꯕ
ꯍꯣꯏ ꯑꯗꯨ ꯑꯣꯏꯔꯁꯨ ꯑꯩ ꯁꯤꯗ ꯄꯥꯏꯔꯤꯗꯤ ꯃꯣꯏ ꯌꯨꯝꯄꯨ ꯉꯥꯡꯒꯗꯤ ꯃꯁꯣꯏꯗꯕꯤ ꯀꯩ ꯍꯥꯏ ꯀꯩꯅꯣ ꯍꯥꯏꯗꯤ ꯃꯣꯏ ꯃꯩꯁꯦ ꯎꯝ ꯀꯩꯅꯣꯝꯗ ꯄꯤꯔꯕꯅꯦꯕꯀꯣ ꯄꯩꯁꯥ ꯂꯧꯕꯤꯗ꯭ꯔꯕꯅꯦꯕ ꯑꯗꯨꯒꯤ ꯑꯗꯨ ꯄꯥꯏꯔꯛꯑꯗꯤ ꯍꯥꯏ ꯇꯧ ꯃꯥꯟꯕ ꯍꯥꯏꯔꯗꯤ ꯑꯗꯨꯗꯤ ꯃꯌꯥꯝ ꯆꯠꯀꯅꯤꯗꯅ ꯑꯗꯨꯗꯤꯒ ꯑꯃꯨꯛ ꯍꯥꯏꯔ ꯑꯩꯗꯤ ꯑꯩꯁꯨ ꯇꯝꯕꯀꯣ ꯑꯗꯨꯒꯤ ꯑꯁꯤ ꯀꯩꯅꯣꯝ ꯑꯃ ꯂꯩꯕꯗꯤ ꯑ ꯑꯗꯨꯒ ꯏꯪꯍꯟꯅꯤꯡꯉꯥꯏ ꯑꯃ ꯂꯩꯕꯗꯨꯒ ꯑꯗꯨ ꯑꯅꯤ ꯐꯥꯎ ꯄꯥꯏ ꯑꯗꯨꯗꯤ ꯑꯗꯨꯗꯤ ꯀꯩꯁꯨ ꯀꯥꯏꯗꯦꯕꯀꯣ ꯃꯈꯥꯒꯤꯁꯨ ꯄꯥꯏꯌꯦꯕ ꯑꯗꯨꯗꯤ
ꯍꯣꯏ
ꯍꯪ
ꯃꯣꯏꯁꯨ ꯃꯩꯒꯤ ꯄꯩꯁꯥꯗꯤ ꯑꯗꯨꯝ ꯆꯠꯂꯝꯅꯤ ꯃꯄꯨ ꯍꯣꯏꯁꯨ
ꯍꯣꯏ ꯆꯠꯄ ꯇꯥꯔꯦꯅ ꯑꯗꯣ ꯃꯣꯏ ꯑꯣ ꯀꯩꯅꯣꯝ ꯅꯨꯄꯤꯤ ꯍꯥꯏꯕꯅꯦꯕꯀꯣ ꯑ ꯀꯩ ꯍꯥꯏꯔꯤꯅꯣ ꯁꯔꯀꯥꯔꯒꯤ ꯍꯥꯏꯕ꯭ꯔꯀꯣ
ꯍꯣꯏ ꯍꯣꯏ ꯁꯔꯀꯥꯔꯒꯤ ꯄꯤꯔꯛꯄꯗꯣ
ꯆꯅꯤ ꯆꯅꯤ ꯆꯅꯤ ꯆꯅꯤ ꯐꯥꯎꯗꯤꯀꯣ
ꯑ
ꯁꯔꯀꯥꯔꯒꯤꯅꯤ ꯍꯥꯏ ꯑꯗꯣ ꯍꯦꯟꯅꯗꯤ ꯑ ꯃꯣꯏ ꯄꯩꯁꯥ ꯂꯧꯅꯤ ꯍꯥꯏꯕꯅꯦꯕꯀꯣ
ꯍꯣꯏ ꯍꯣꯏ
ꯑꯗꯣ ꯎꯝ ꯆꯥꯛ ꯊꯣꯡꯕ ꯀꯩ ꯀꯩꯅꯣ ꯑꯁꯤ ꯏꯪ ꯏꯪꯅꯤꯡꯉꯥꯏ ꯎꯪꯕꯒꯨꯝꯕ ꯑꯗꯨꯒꯨꯝꯕꯗꯤ ꯃꯌꯥꯝ ꯆꯠꯇꯦꯕ ꯀꯣ ꯑꯗꯨ ꯑꯣꯏꯕꯒꯤꯦ ꯆꯅꯤꯕꯨꯗꯤ ꯊꯥꯗ ꯄꯥꯏ ꯄꯥꯏ ꯌꯧꯗꯦꯗꯅ ꯑꯗꯨꯒꯅꯦꯕ ꯃꯣꯏꯁꯦ ꯑꯗꯨꯃꯥꯏꯅ ꯇꯧꯔꯤꯁꯦ
ꯍꯣꯏꯅꯦ ꯑꯗꯨꯕꯨꯗꯤ ꯍꯣꯏ ꯑꯗꯨ ꯑꯗꯨ ꯄꯥꯏꯕꯗꯣ ꯃꯩꯗꯤ ꯌꯥꯝ ꯆꯠꯄ ꯃꯥꯜꯂꯦꯀꯣ
ꯅꯪ ꯀꯩꯅꯣꯝ ꯃꯣꯏ ꯋꯥꯏꯕꯗꯨꯔꯥ
ꯍꯣꯏ ꯍꯣꯏ ꯋꯥꯏꯕꯗꯣ
ꯍꯣꯏ ꯑꯗꯨꯗꯤ ꯆꯈ꯭ꯔꯕꯗꯤ ꯆꯠꯂꯦꯗꯅ ꯑꯗꯨꯗꯤ
ꯑꯣ ꯑꯩꯅ ꯀꯩꯅꯣꯗ ꯏꯌꯥꯝꯕ ꯃꯣꯏꯗ ꯁꯤꯖꯤꯟꯅꯩꯌꯦꯦꯅ ꯑꯗꯨꯒꯤ ꯑꯩꯅ ꯍꯪꯕꯅꯦꯕ ꯍꯣꯏ ꯑꯩꯈꯣꯏ ꯂꯩꯔꯁꯨ ꯁ ꯎꯝ ꯅꯨꯡꯊꯤꯟꯗꯗꯤ ꯁꯨꯞ ꯁꯨꯞꯁ ꯁꯤꯖꯤꯟꯅꯔꯣꯏ ꯍꯥꯏꯅ ꯁꯤꯅ ꯊꯦꯡ ꯈ ꯖꯤ ꯅꯥꯏ ꯍꯥꯏꯦꯕ ꯑꯗꯨ ꯅꯨꯡꯗꯥꯡꯗꯤ ꯅꯨꯡꯗꯥꯡ ꯍꯥꯏꯔꯁꯨ ꯇꯨꯝꯕ ꯃꯇꯝꯗ ꯈꯪꯅꯦꯕ ꯃꯣꯏꯅ ꯇꯧꯔꯤꯁꯦ ꯈꯪꯕ꯭ꯔꯥ
ꯎꯝ
ꯑꯩ ꯅꯨꯡꯗꯥꯡꯔꯒꯔꯤ ꯍꯦꯛ ꯅꯨꯡꯗꯥꯡꯕ ꯇꯧꯕ ꯅꯠꯇꯦꯕ ꯑꯗꯨꯝ ꯊꯕꯛ ꯂꯣꯏ ꯂꯣꯏꯔꯦ ꯇꯨꯝꯃꯅꯤ ꯍꯥꯏꯕ ꯈꯛꯇꯗ ꯑꯣꯟ ꯇꯧꯕꯅꯦꯕ ꯍꯥꯏꯕꯗꯤ ꯅꯨꯡꯗꯥꯡ ꯍꯥꯏ ꯅꯨꯡꯗꯥꯟꯗꯒꯤ ꯎꯪꯕ ꯅꯠꯇꯦꯕꯀꯣ
ꯎꯝ
ꯇꯨꯝꯃꯒꯤ ꯍꯥꯏꯔ ꯊꯣꯛꯄ ꯂꯣꯏꯔꯦ ꯑꯗꯨꯝ ꯎꯪꯕ ꯍꯧꯔꯦ ꯍꯥꯏꯌꯦꯕ ꯌꯥꯏꯅ ꯑꯗꯨ ꯁꯣꯏꯗꯅ ꯅꯨꯡꯗꯥꯡ ꯍꯥꯏꯕꯗꯤ ꯍꯌꯦ ꯅꯨꯡꯗꯥꯡ ꯑꯣꯏꯕꯗꯒꯤ ꯑꯗꯨꯝ ꯊꯥ ꯅꯣꯏꯗꯗꯤ ꯅꯍꯥꯟ ꯑꯗꯨꯃꯥꯏꯅ ꯊꯥꯕꯅ ꯑꯣꯏꯔꯝꯅꯤ
ꯑ ꯅꯨꯡꯗꯥꯡꯁꯨ ꯅꯨꯡꯊꯤꯟꯁꯨ ꯒ꯭ꯌꯥ ꯃꯟ ꯇꯥꯗꯦ ꯊꯕꯛ ꯆꯠꯂꯒ ꯂꯥꯛꯑꯗꯤ ꯁꯥꯏ ꯁꯥꯏ ꯁꯥꯏꯅꯅ ꯑꯃ ꯊꯥꯕ ꯍꯧꯔꯅꯦ
ꯑꯣ
ꯎ ꯉꯥꯡꯅꯤꯉꯥꯏꯅꯤ ꯂꯩꯕ ꯉꯥꯡꯅꯤꯡꯉꯥꯏ ꯌꯥꯕ ꯄꯣꯠ ꯅꯠꯇꯦ ꯑꯗꯨ ꯈꯔ ꯉꯥꯡꯉꯗꯤ ꯃꯃꯤꯠꯇꯣ ꯎꯝ ꯎꯝ ꯀꯃꯥꯏꯅ ꯀꯤꯟ ꯀꯤꯟ ꯍꯥꯏꯔ ꯑꯗꯨꯃꯥꯏꯅ ꯌꯦꯡꯉꯛꯑꯅꯤ
ꯍꯣꯏ ꯑꯗꯨ ꯀꯩꯅꯣ ꯑꯦ ꯂꯥꯏ ꯑꯦ ꯀꯩꯅꯣꯗꯣ ꯃꯩꯗꯨꯗꯤ ꯏꯌꯥꯝꯕ ꯀ ꯑꯣꯏꯅ ꯍꯪꯕ ꯃꯥꯟꯅꯗꯤꯦ ꯃꯣꯏ ꯊꯥꯟꯕꯗꯣ ꯊꯥꯗ ꯂꯤꯁꯤꯡ ꯑꯃꯗꯤ ꯌꯧꯗꯕ ꯃꯥꯜꯂꯦ
ꯎꯝ
ꯇꯨꯝꯃꯔꯝꯗꯥꯏꯗ ꯈꯔ ꯊꯥꯝꯃꯅꯤꯅꯦꯀꯣ
ꯎꯝ
ꯄꯨꯡ ꯇꯔꯨꯛ ꯇꯔꯦꯠ ꯅꯤꯄꯥꯜ ꯃꯥꯄꯜ ꯇꯔꯥ ꯇꯔꯥ ꯇꯨꯝꯃꯅꯤ ꯍꯥꯏ ꯇꯔꯥꯅꯤꯊꯣꯏꯒꯨꯝꯕꯗꯕ ꯔꯣꯛꯅꯨꯝ ꯇꯨꯝꯗ꯭ꯔꯣ ꯑꯗꯨꯒꯨꯝꯕꯗ ꯑꯌꯥꯝꯕ ꯑꯣꯟ ꯇꯧꯋꯦ ꯍꯥꯏꯌꯦꯕ ꯇꯨꯝꯃꯅꯤ ꯍꯥꯏꯕꯗꯃꯛꯇꯗ
ꯎꯝ
ꯇꯨꯝꯕ ꯑꯗꯨ ꯍꯧꯒꯠꯂꯅꯤ ꯍꯥꯏꯗꯤ ꯑꯗꯨꯝ ꯁꯥꯔꯁꯨ ꯃꯨꯊꯠꯂꯦ ꯍꯥꯏꯌꯦꯕ ꯍꯥꯏꯕꯗꯤ ꯑꯗꯨꯗꯤ ꯈꯥꯡꯕ ꯉꯝꯃꯤꯅ
ꯎꯝ
ꯇꯨꯝꯕ ꯑꯃ ꯇꯅꯗꯤ ꯄꯦꯅ ꯇꯨꯝꯕꯗꯣ
ꯍꯣꯏ ꯑ ꯀꯃꯁꯨ ꯋꯥꯕ꯭ꯔꯥ ꯑꯗꯨ ꯁꯨ ꯐꯖꯅ ꯇꯨꯝꯕ ꯐꯪꯗꯦ ꯌꯥꯝ ꯋꯥꯕꯅꯦ
ꯀꯣꯏ ꯅ ꯈꯥꯦ ꯇꯜꯂꯦ
ꯗꯤ ꯈꯔ ꯐꯔꯝꯒꯅꯤ ꯃꯀꯣ ꯑꯩꯈꯣꯏꯗꯤ ꯍꯥꯏꯔꯨꯅꯨ ꯃꯩ ꯃꯅꯥꯛꯇ ꯐꯝꯃꯒ ꯆꯞ ꯃꯥꯟꯅꯕꯅꯦ
ꯑꯩꯈꯣꯏꯒꯤ ꯐ꯭ꯔꯦꯟꯁꯨ ꯌꯥꯝ ꯇꯠꯄ ꯀꯣ
ꯑꯃꯃꯨꯡꯁꯨꯀꯣ ꯁꯥꯒꯠꯀꯅꯤꯕ